ꯕꯣꯁ
ꯍꯜꯂꯣ ꯑꯣꯖꯥ
ꯀꯃꯥꯏ ꯀꯃꯥꯏ ꯄꯥꯜꯂꯤꯒꯦ ꯅꯣꯏꯕꯨ ꯀꯃꯥꯏ ꯀꯃꯥꯏ ꯍꯤꯡꯉꯤꯒꯦ
ꯑꯁ ꯍꯤꯡꯕ ꯍꯥꯏꯕꯕꯨ ꯑꯩꯈꯣꯏꯒꯤ ꯅꯨꯡꯁꯤꯠꯇꯨ ꯅꯨꯡꯁꯤꯠ ꯑꯐꯕꯗꯣ ꯁꯣꯔ ꯍꯣꯜꯂꯒ ꯑꯗꯨꯝ ꯍꯤꯡꯉꯤ ꯍꯥꯏꯇꯥꯔꯦ
ꯀꯔꯝꯕ ꯅꯨꯡ
ꯅꯣꯏ ꯑꯣꯛꯁꯤꯖꯦ ꯀꯩꯅꯣ ꯑꯣꯏ ꯃꯥꯜꯂꯦ ꯎꯝ ꯈꯪꯗꯦ ꯅꯥꯏꯇ꯭ꯔꯣꯖꯦꯟꯂꯣ ꯑꯣꯛꯁꯤꯖꯦꯟꯅꯤ ꯍꯥꯏꯒꯨꯝ ꯇꯧꯕꯅꯤ ꯀꯩꯗꯧꯔꯤꯒꯦꯅꯦ ꯍꯧꯖꯤꯛꯄꯨ ꯍꯧꯖꯤꯛꯐꯥꯎ ꯆꯥꯛ ꯂꯥꯝꯈꯠꯂꯗꯤ ꯃꯦꯒꯤꯔꯥ ꯃꯤ ꯃꯦꯒꯤꯔꯥ ꯃꯤꯃꯤꯔꯥ ꯐꯨꯠꯂꯒ ꯆꯥꯔꯣꯅꯦ ꯊꯣꯡꯉꯒ
ꯑꯁ ꯆꯥꯛ ꯆꯥꯗ꯭ꯔꯤꯅꯦ ꯆꯥꯛꯄꯨꯗꯤ ꯂꯣꯏꯔꯝꯅꯦ
ꯑꯁ ꯆꯥꯗ꯭ꯔꯤꯕꯣ ꯊꯦꯡꯉꯤꯍꯦ ꯑꯩꯁꯨ ꯆꯥꯗ꯭ꯔꯤ ꯑꯩꯖꯨ ꯑꯩꯖꯨ ꯆꯥꯔꯦꯍꯦ ꯆꯥꯛ ꯂꯥꯝꯈꯠꯂꯛꯑꯦ ꯑꯩꯁꯨ ꯍꯩꯅꯧ ꯑꯣꯏꯅ ꯆꯥꯔꯁꯤꯔꯥ ꯈꯪꯗꯦ
ꯍꯩꯅꯧ ꯆꯥꯔꯒ ꯄꯨꯛ ꯊꯟꯗꯧ ꯅꯠꯇꯦꯍ‌ꯦ ꯅꯪ
ꯍꯩꯅꯧ ꯑꯃꯨꯟꯕ ꯑꯊꯨꯝꯕꯗꯣ ꯍꯣꯏ ꯑꯊꯨꯝꯕꯗꯣ
ꯍꯥꯏꯗꯤ ꯍꯥꯏꯌꯦ ꯑꯃꯗꯁꯨ ꯄꯤꯔꯛꯇꯦ ꯀꯃꯥꯏ ꯇꯧꯏꯅꯣ ꯈꯪꯗꯦ
ꯄꯤꯅꯕꯗꯤ ꯂꯩꯗꯕ ꯑꯩ ꯆꯥꯅꯕꯗꯤ ꯂꯩꯕꯀꯣ
ꯎꯝ ꯆꯩ ꯋꯥꯠꯄꯒꯤ ꯋꯥꯔꯤꯅꯤꯅꯦ ꯑꯗꯨꯗꯤ ꯆꯩ ꯋꯥꯠꯄꯒꯤ ꯋꯥꯔꯤꯅꯦꯕ
ꯑꯦ ꯆꯩ ꯋꯥꯠꯇꯦꯗ ꯄꯤ ꯄꯤꯊꯣꯛꯅꯕꯗꯤ ꯂꯩ ꯇꯦꯕ ꯑꯩ ꯆꯥꯅꯕꯗꯤ ꯂꯩꯕ ꯍꯥꯏ
ꯑꯩꯗꯤ ꯌꯥꯝ ꯆꯥꯗꯤꯌꯦ ꯑꯃꯈꯛꯇꯪ ꯑꯃꯈ ꯇꯪꯗꯨꯅ ꯑꯗꯨꯝ ꯆꯥꯕꯗ ꯑꯗꯨꯝ ꯀꯣꯟꯅꯩ ꯑꯩꯗꯤ ꯅꯍꯥꯟ ꯃꯤꯅ ꯑꯅꯤ ꯄꯤꯔꯛꯄꯗꯣ ꯑꯅꯤ ꯄꯤꯔꯛꯄ ꯑꯗꯨꯁꯨ ꯑꯩ ꯑꯃ ꯆꯥꯗꯕꯤꯗ ꯂꯪꯊꯣꯛꯈ꯭ꯔꯦ ꯑꯃꯈꯛꯇꯪ ꯆꯥꯏ ꯑꯗꯨꯅ ꯑꯩꯗꯤ ꯑꯃꯈꯛꯇꯪ ꯑꯣꯏꯔꯁꯨ ꯌꯥꯏꯕ ꯅꯪꯅ ꯄꯤꯅꯤꯡꯉꯥꯏ ꯂꯩꯇꯦ ꯍꯥꯏꯔꯤꯗꯣ ꯅꯪꯅ ꯇꯔꯥ ꯀꯨꯟ ꯄꯤꯅꯕ ꯈꯜꯂꯝꯕꯅꯦꯕ
ꯀꯔꯥꯏ ꯑ ꯑꯩꯅ ꯑꯩꯅ ꯆꯥꯕꯁꯨ ꯑꯥ ꯑꯝ ꯅꯠꯇꯦꯗ ꯑꯃꯅꯤ ꯑꯃꯅꯤ ꯈꯨꯟꯕꯀꯣ ꯑꯗꯨꯒꯤꯅꯦꯕ ꯍꯥꯏꯗꯤ ꯈꯨꯟ ꯈꯨꯜꯂꯒ ꯄꯨꯔꯛꯄꯗꯣ ꯑꯗꯨꯝ ꯆꯥꯕꯗ ꯑꯗꯨꯝ ꯂꯣꯏꯁꯟꯕ ꯂꯣꯏꯁꯟꯕ ꯑꯗꯨꯒꯤꯅꯦꯕ
ꯈꯨꯟꯒꯅꯨ
ꯈꯨꯟ ꯈꯨꯟꯗꯕꯤ ꯍ‌ꯦꯛꯇꯤꯔꯣ ꯍꯦꯛꯅꯤꯡꯉꯥꯏꯗꯤ ꯂꯩꯇꯤꯌ‌ꯦ ꯍꯦꯛꯗꯤ ꯈ‌ꯣꯏꯗꯤ ꯇꯜꯂꯦ
ꯀꯔꯥꯏꯗꯒꯤ ꯇꯥꯔꯛꯄꯅꯣ ꯑꯗꯨꯗꯤ ꯃꯤꯅ ꯃꯤꯅ ꯄꯨꯔꯛꯑ ꯄꯨꯔꯛꯑꯒ ꯊꯥꯗꯔꯝꯃꯤ ꯖꯥꯠꯂꯥ
ꯍꯣꯏ ꯍꯦꯛꯄꯗꯨꯗꯤ ꯉꯝꯗꯦꯕ ꯍꯥꯏꯗꯤ ꯎ ꯀꯥꯕꯗꯣ ꯑꯩ ꯍꯩꯇ‌ꯦꯕ
ꯑꯣ ꯅꯥꯎꯔꯤ ꯄꯨꯔꯛꯀꯦ ꯍꯌꯦꯡ ꯀꯣ
ꯀꯔꯤ
ꯅꯥꯎꯔꯤ ꯄꯨꯔꯛꯀ‌ꯦꯕ ꯍꯌꯦꯡ
ꯅꯧꯔꯤ ꯄꯨꯔꯛꯗꯁꯨ ꯆꯩ ꯑꯁꯥꯡꯕ ꯑꯃ ꯄꯨ ꯄꯨꯔꯛꯄ ꯄꯨꯔꯛꯑꯗꯤ ꯌꯥꯅꯤꯌꯦ
ꯆꯩ ꯄꯨꯔꯛꯑꯗꯤ ꯃꯤꯅ ꯐꯥꯔꯣꯏꯗ꯭ꯔ‌ꯣ ꯃꯨꯛ
ꯑꯦ ꯐꯔ‌ꯣꯏ ꯑꯩ ꯂꯩꯔꯤꯉꯩꯗꯤ ꯀꯩꯁꯨ ꯐꯔ‌ꯣꯏ ꯍꯥ
ꯅꯠꯇ‌ꯦ ꯂꯝꯕꯤꯗ ꯃꯤ ꯎꯔꯗꯤ ꯃꯤ ꯐꯥꯔꯅꯤ ꯃꯤ ꯂꯝꯕꯤꯗ ꯅꯪ ꯆꯩ ꯑꯗꯨꯛ ꯌꯥꯝ ꯁꯥꯡ
ꯑꯩ ꯑꯩ ꯂꯩꯔꯤꯉꯩꯁꯤꯗꯤꯀꯣ ꯀꯩꯁꯨ ꯀꯩꯁꯨ
ꯕꯖꯥꯔꯗ ꯐꯥꯎꯔ ꯆꯠꯄꯅꯤꯅ ꯌꯥꯔꯣꯏꯕ ꯑꯩ ꯆꯩꯗꯤ ꯑꯁꯤꯅ ꯑꯁꯣꯝꯗꯒꯤ ꯄꯨꯔꯛꯀꯗꯕꯅꯤꯗꯅ ꯒꯨꯂꯥꯏꯗ ꯍꯥꯏꯕ ꯌꯥꯔꯣꯏꯕ ꯆꯩꯗ‌ꯣ ꯁꯥꯡꯃꯜꯂꯗꯤ ꯆꯩꯗꯨ ꯁꯥꯡꯃꯜꯂꯗꯤ ꯒꯣꯂꯥꯏ ꯍꯥꯏꯕ ꯌꯥꯔꯣꯏꯕ ꯒ꯭ꯌꯥꯟ ꯇꯥꯔꯣꯏ ꯑꯩꯅ ꯍꯥꯏꯖꯤ ꯒ꯭ꯌꯥꯟ ꯇꯥꯗꯕ꯭ꯔ
ꯀꯩꯅ‌ꯣ ꯍꯥꯏꯔꯑꯣ ꯑꯃꯛ ꯍꯥꯏꯌꯨ ꯍꯥꯏꯌꯨ ꯑꯩ ꯇꯥꯍꯧꯗ꯭ꯔꯦ
ꯑꯁꯥꯡꯕꯅ ꯑ ꯄꯣꯠꯆꯩ ꯑꯁꯥꯡꯕꯗ‌ꯣ ꯁꯤꯗꯒꯤ ꯄꯨꯔꯗꯤ ꯂꯝꯕꯦꯟꯗ ꯒꯥꯔꯤ ꯊꯧꯕꯗꯣ ꯒꯨꯂꯥꯏꯗꯣ ꯍꯥꯏꯕ ꯌꯥꯔꯣꯏꯕ
ꯑꯦ ꯒꯣꯂꯥꯏ ꯌꯦꯡꯉ ꯌꯦꯡꯉ ꯊꯧ ꯇꯥꯔꯦ ꯀꯩꯅꯣ ꯃꯤ ꯑꯗꯨꯗꯤ ꯑ‌ꯥ ꯔꯤꯛꯁꯣꯒꯨꯝꯕ ꯑꯩꯈꯣꯏ ꯋꯥ ꯑꯁꯥꯡ ꯑꯁꯥꯡ ꯄ ꯊꯧꯕꯗꯨꯗꯤ ꯑꯗꯨꯃꯥꯏꯅ ꯊꯧꯋꯦꯅꯣ
ꯑꯅꯤ ꯑꯍꯨꯝ ꯑꯅꯤ ꯑꯍꯨꯝ ꯇꯧꯔꯒ ꯃꯣꯏꯁꯦ ꯆꯠꯃꯤꯟꯅꯕꯅꯦꯕ ꯑꯩꯗꯤ ꯏꯊꯟꯇ ꯆꯠꯄꯅꯤ ꯅꯝꯕꯗꯨ ꯄꯨꯔꯒ ꯆꯠꯄꯗ ꯌꯥꯔꯣꯏꯅꯦ ꯒꯥꯔꯤ ꯑꯇꯣꯞꯄꯗ ꯍꯥꯏꯕꯗ ꯊꯦꯡꯉꯨꯗꯅ ꯑꯃꯨꯛ ꯐꯔꯛ ꯇꯅꯤꯅꯦ
ꯅꯪ ꯑ ꯑꯌꯨꯛ ꯉꯟꯇꯥꯗ ꯊꯂꯛꯑꯣ ꯀꯩꯅꯣ ꯑꯗꯨ ꯑꯣꯏꯗꯤ ꯒꯥꯔꯤ ꯀꯅꯥꯝ ꯆꯠꯄ ꯊꯤꯡꯉꯤꯅ
ꯑꯌꯨꯛ ꯉꯟꯇꯗꯗꯤ ꯑꯩ ꯑꯩꯒꯤꯗꯤ ꯄꯨꯡ ꯇꯔꯦꯠ ꯃꯈꯥꯏꯁꯦ ꯌꯥꯝ ꯉꯜꯂꯕꯅꯤꯀꯣ ꯇꯔꯦꯠ ꯃꯈꯥꯏꯗ ꯑꯩꯁꯦ ꯃꯤꯀꯞ ꯊꯣꯛꯑꯦ ꯑꯗꯨꯒ ꯄꯨꯡ ꯃꯥꯄꯟꯗ ꯍꯧꯒꯠꯂꯦ ꯑꯗꯨꯒ ꯄꯨꯡ ꯇꯔꯥꯗ ꯆꯥꯛ ꯆꯥꯔꯦ ꯑꯗꯨꯏꯇꯥꯔꯗꯤ ꯆꯞ ꯆꯥꯔꯕꯣ
ꯀꯔꯤ
ꯑꯩꯅ ꯍꯥꯏꯕ ꯇꯥꯏꯃꯤꯡꯗ ꯆꯞ ꯆꯥꯔꯕꯕ
ꯍꯣꯏ ꯌꯥꯏ ꯌꯥꯏ ꯂꯥꯛꯑꯣ ꯂꯥꯛ
ꯅꯪ ꯉꯁꯤ ꯗ꯭ꯌꯨꯇꯤ ꯑꯃꯨꯛ ꯊꯣꯛꯑꯔꯣꯏꯗ꯭ꯔꯣ
ꯑꯁ ꯊꯣꯛꯑꯔꯣꯏꯗ ꯅꯨꯏꯇꯤ ꯑꯗꯨꯝ ꯊꯣꯛꯑ ꯑꯩꯗꯤ ꯁꯤ ꯇꯥꯕꯅꯤ
ꯑꯗꯨꯗꯤ ꯍꯌꯦꯡ ꯃꯥꯎꯖꯦ ꯁꯨꯇꯤ ꯇꯥꯔꯦꯅꯦ
ꯇꯕ꯭ꯔꯣ
ꯍꯌꯦꯡꯐꯥꯎ ꯁꯨꯇꯤ ꯇꯥꯔꯦꯅꯦ ꯑꯗꯨꯗꯤ
ꯍꯌꯦꯡ ꯐꯥꯎ ꯁꯨꯇꯤ ꯇꯥꯔꯦ ꯍꯌꯦꯡ ꯊꯦꯡꯅꯁꯤꯅꯦ
ꯍꯤꯡꯅꯁꯦ ꯀꯣꯏꯔꯛꯑꯣꯅꯦ ꯍꯌꯦꯡ ꯑꯩ ꯃꯅꯥꯛꯇꯁꯨ ꯑꯗꯨꯝ
ꯍꯌꯦꯡꯁꯦ ꯍꯌꯦꯡ ꯅꯪ ꯃꯅꯥꯛꯇ ꯀꯣꯏ ꯀꯣꯏꯔꯛꯑꯒꯦꯀꯣ ꯄꯨꯡ ꯀꯌꯥꯗ
ꯎꯝ ꯑꯩꯒꯤꯗꯤ ꯃꯇꯝ ꯂꯩꯇꯦꯗ ꯐꯤꯛꯁ ꯂꯩꯇꯦꯗ ꯑꯩꯗꯤ ꯑꯗꯨꯝ ꯂꯩꯒꯅꯤ ꯑꯕꯥꯏ ꯕꯜꯅꯦ ꯑꯩꯗꯤ ꯃꯤꯔꯦꯝꯅꯤꯅ ꯑꯈꯣꯏꯗꯤꯀꯣ
ꯀꯣ ꯍꯌꯦꯡ ꯌꯦꯡꯉꯒꯦ ꯑꯩꯁꯨ ꯂꯥꯛꯄ ꯌꯥꯕ ꯇꯥꯏꯃꯤꯡ ꯌꯥꯕ ꯇꯥꯏꯃꯤꯡ ꯂꯥꯛꯄ ꯌꯥꯕ ꯇꯥꯏꯃꯤꯡ ꯂꯩꯔꯒꯗꯤꯀꯣ ꯑꯗꯨꯝ ꯐꯠ ꯐꯠ ꯂꯥꯎꯅ ꯐꯥꯎꯖꯜꯂꯒꯦ
ꯎ ꯍꯛꯀꯝꯖꯦ ꯆꯟꯕ ꯍꯧꯔꯦ ꯍꯛꯀꯝ ꯆꯟꯕ ꯍꯧꯔꯦ ꯁꯤꯒꯤꯗꯤ ꯕꯣꯜꯒ ꯌꯦꯡꯕ ꯉꯝꯗꯧ ꯃꯥꯟꯗꯦ
ꯑꯦ ꯕꯣꯔ ꯌꯦꯡꯒꯗꯣꯏꯔꯣ
ꯌꯦꯡꯕ ꯉꯝꯗꯧ ꯃꯥꯟꯗꯦꯕ ꯄꯨꯡ ꯑꯃ ꯃꯈꯥꯏ ꯅꯠꯇ꯭ꯔꯣ
ꯄꯨꯡ ꯑꯅꯤ ꯃꯈꯥꯏ ꯅꯠꯇ꯭ꯔꯣ ꯑꯅꯤ ꯅꯠꯇ꯭ꯔꯣ ꯈꯪꯗꯦ ꯑꯩꯖꯨ ꯐꯖꯅ ꯌꯦꯡꯗ꯭ꯔꯦꯍꯦ ꯑꯩꯗꯤ ꯌꯦꯡꯉꯔꯣꯏꯗ ꯀꯥꯏꯗꯒꯤ ꯍꯧꯖꯤꯛ ꯉꯥꯍꯥꯛꯖꯥꯡꯒ ꯇꯨꯝꯗꯔꯗꯤ ꯌꯦꯡꯕ ꯉꯝꯃꯔꯣꯏꯗ ꯑꯍꯤꯡꯗ ꯑꯗꯨꯗꯤ ꯊꯣꯛꯄꯒꯨꯝꯕ ꯑꯣꯏꯔꯒꯗꯤ
ꯉꯁꯤ
ꯀꯩꯅꯣꯒ ꯐꯖ ꯐꯨꯗꯨꯞ ꯐꯖꯅꯤꯗ
ꯉꯁꯤꯗꯤ ꯕ꯭ꯔꯥꯖꯤꯜꯒ ꯅꯣꯔꯋꯦꯅꯦ
ꯍꯣꯏ
ꯄꯨꯡ ꯑꯃ ꯃꯈꯥꯏꯅꯤꯅꯦ ꯋꯥꯟ ꯊꯥꯔꯇꯤ ꯑꯦ ꯑꯦꯝ ꯍꯥꯏꯅꯦ ꯑꯁꯤꯗꯤ
ꯌꯦꯡꯉꯣ ꯀꯩꯅꯣ
ꯑꯁ ꯌꯦꯡꯕ ꯉꯝꯗꯧ ꯃꯥꯥꯟꯗꯦꯗ ꯍꯧꯖꯤꯛ ꯇꯔꯥ ꯊꯋꯣꯏ ꯇꯗꯣꯔꯦ ꯕꯥꯔꯣ ꯄꯨꯡ ꯑꯃ ꯥꯃꯈꯥꯏ ꯑꯁ ꯌꯥꯗꯤ ꯌꯥꯕꯖꯥꯠꯅꯤ ꯍꯌꯦꯡ ꯑꯌꯨꯛꯀꯤꯗꯨ ꯑꯣꯏꯅ ꯌꯦꯡꯉꯒꯦꯗ ꯃꯦꯛꯁꯤꯀꯣꯒ ꯏꯪꯂꯦꯟꯒꯤ
ꯄꯨꯡ ꯀꯌꯥꯗꯅꯣ
ꯐꯥꯏꯚ ꯊꯥꯔꯇꯤ ꯐꯥꯏꯚ ꯊꯥꯔꯇꯤ
ꯍꯣꯏ ꯍꯣꯏ ꯑꯗꯨꯗ ꯌꯦꯡꯉꯁꯤ ꯑꯩꯗꯤ ꯍꯣꯔꯦꯟ ꯄꯨꯡ ꯑꯃꯗꯒꯨꯝꯕ ꯃꯦꯀꯞ ꯊꯣꯛꯜꯂꯗꯤ ꯑꯗꯨꯝ ꯌꯦꯡꯗꯣꯏꯅꯦ ꯑꯩꯗꯤ
ꯃꯦꯀꯞꯄꯨ ꯊꯣꯛꯑꯗꯤ ꯌꯦꯡꯕ ꯌꯥꯏ ꯃꯦꯀꯞ ꯊꯣꯛꯄ ꯍꯥꯏꯁꯦ ꯃꯦꯀꯞ ꯊꯣꯛꯑꯒꯁꯨ ꯌꯥꯝ ꯇꯨꯝꯅꯤꯡꯕ ꯇꯥꯏꯃꯤꯡꯗꯤ ꯑꯣꯏꯕꯅꯤꯅꯦ
ꯍꯣꯏ ꯃꯤꯀꯞ ꯊꯣꯛꯂꯒ ꯍꯦꯟꯅ ꯇꯨꯝꯕ ꯅꯨꯡꯉꯥꯏꯒꯨꯝ ꯇꯧꯕꯅꯤꯅꯦ
ꯕꯨꯁꯇꯔ ꯑꯃꯨꯛ ꯀꯥꯞꯇꯗꯤ ꯌꯥꯗꯕꯅꯤꯅꯦ ꯁꯤꯁꯨ ꯑꯃꯨꯛ ꯌꯦꯡꯒꯦ ꯍꯥꯏꯔꯗꯤ
ꯑꯩꯁꯨ ꯆꯞ ꯃꯅꯩ
ꯕꯨꯁꯇ ꯀꯥꯞꯄꯗ ꯁꯤꯗꯧꯔꯦ ꯁꯤꯒꯤ ꯋꯥꯔꯜ ꯀꯞꯁꯤ ꯌꯥꯝ ꯊꯨꯅ ꯂꯣꯏꯈ꯭ꯔꯥꯗꯤ ꯐꯥꯔꯗꯧꯅꯤ
ꯎꯝ ꯑꯗꯨꯅꯦ ꯊꯨꯅ ꯂꯣꯏꯈ꯭ꯔꯥꯗꯤ
ꯊ꯭ꯔꯤ ꯊꯔꯇꯤ ꯊ꯭ꯔꯤ ꯊꯥꯇꯤ ꯊ꯭ꯔꯤ ꯆꯜ ꯂꯩꯔꯦꯅꯦ
ꯕꯨꯁꯇꯔ ꯀꯥꯞꯄꯗ ꯀꯥꯞꯄꯗ ꯂꯣꯏꯔꯕꯅꯦ
ꯑꯜꯂꯤꯃꯤꯇꯦꯠꯀꯤꯗꯨꯁꯨ ꯍꯥꯞꯄꯨꯗꯦ ꯑꯩꯗꯤ ꯑꯗꯨ ꯑꯣꯏꯅ ꯍꯥꯄꯝꯃꯗꯤ ꯐꯗꯧꯅꯤ
ꯉꯔꯥꯡ ꯉꯔꯥꯡꯁꯨ ꯋꯥꯟ ꯖꯤꯕꯤꯒꯤ ꯀꯥꯞꯄꯅꯦ ꯑꯗꯨ ꯌꯦꯡꯍꯧꯗꯦꯅꯦ ꯐꯥꯖꯅ ꯁꯣꯝꯗ ꯀꯩ ꯀꯩꯅꯣ ꯋꯥꯔꯤ ꯁꯥꯔꯤꯉꯩꯗ ꯐꯣꯟꯗ
ꯑꯩꯗꯤ ꯋꯥꯟ ꯖꯤꯕꯤꯒꯤꯗꯤ ꯀꯥꯞꯇꯦ ꯇꯨ ꯖꯤꯕꯤ ꯇꯨ ꯖꯤꯕꯤꯒꯤꯗꯣ ꯀꯥꯞꯄꯦ
ꯋꯥꯟ ꯖꯤꯕꯤ ꯍꯥꯏꯁꯦ ꯀꯩꯅꯣꯅꯤꯗ ꯑꯌꯨꯛꯇ ꯀꯥꯞꯄꯅꯤꯗ ꯑꯌꯨꯛ ꯑꯥ ꯋꯥꯟ ꯖꯤꯕꯤ ꯑꯌꯨꯛꯀꯤꯗꯣ ꯌꯦꯡꯉꯤꯗꯅ ꯌꯦꯡꯕꯖꯤꯗ ꯑꯩꯈꯣꯏꯒꯤ ꯏꯁꯥꯒꯤ ꯀꯩꯅꯣ ꯐꯥꯎꯁꯤ ꯂꯣꯏꯗꯦꯕ ꯑꯗ ꯏꯁ ꯍꯣꯔꯦꯟ ꯅꯨꯡꯗꯥꯡꯁꯨ ꯐꯥꯖꯅ ꯑꯃꯨꯛ ꯌꯦꯡꯒꯦ ꯋꯥꯟ ꯖꯤꯕꯤꯗꯨ ꯑꯃꯨꯛ ꯀꯥꯞ ꯄꯅꯦꯕ ꯑꯗꯨꯗ ꯐꯣꯟꯗ ꯕꯤꯖꯤ ꯀꯩꯅꯣ ꯑꯣꯏꯔꯤꯉꯩꯗ ꯐꯣꯟ ꯕꯣꯜꯗꯣ ꯌꯦꯡꯕ ꯁꯪꯗ꯭ꯔꯦ ꯃꯤꯅꯤꯠ ꯋꯥꯟ ꯖꯤꯕꯤꯗꯣ ꯃꯤꯅꯤꯠ ꯇꯔꯥꯃꯨꯛ ꯈꯛꯇꯪꯒꯤ ꯇꯧꯈ꯭ꯔꯦꯅꯦ ꯄꯨꯔꯥꯕꯦꯔꯥꯅꯤ ꯃꯥꯡꯒ꯭ꯔꯦ
ꯅꯣꯏꯔꯣꯝꯗ ꯋꯥꯏꯐꯥꯏ ꯐꯪꯗꯕ꯭ꯔꯣ
ꯋꯥꯏ ꯐꯥꯏ ꯐꯪꯗꯦꯗ ꯐꯪꯉꯁꯨ ꯄꯥꯁꯋꯥꯔꯗ ꯂꯣꯏ ꯊꯝꯕꯅꯤꯅꯀꯣ ꯎꯄꯥꯏ ꯂꯩꯇꯦꯕ ꯀꯅꯥꯅꯣ ꯐꯣꯟ ꯇꯧꯁꯤꯜꯂꯛꯏꯁꯤꯅ
ꯋꯥꯏꯐꯥꯏ ꯑꯩꯈꯣꯏꯔꯣꯝꯗꯁꯨ ꯋꯥꯏꯐꯥꯏ ꯐꯪꯗꯕꯩꯅꯦ ꯋꯥꯏ ꯐꯥꯏ ꯐꯪꯔꯗꯤ ꯈꯔ ꯅꯨꯡꯉꯥꯏꯒꯗꯕ
ꯋꯥꯏ ꯐꯥꯏ ꯐꯪꯗ꯭ꯔꯦꯅꯦ ꯐꯥꯏꯚ ꯖꯤꯒꯤ ꯐꯣꯟ ꯄꯥꯏꯍꯧꯗꯕꯁꯤ ꯕꯦꯔꯥꯅꯤꯀꯣ ꯋꯥꯔꯜ ꯀꯞꯀꯤ ꯌꯦꯡꯕ ꯃꯇꯥꯡ ꯑꯁꯤꯗꯤ
ꯑꯩ ꯐꯥꯏꯚ ꯖꯤ ꯄꯥꯏꯔꯒꯁꯨ ꯑꯩꯗꯤ ꯕꯨꯁꯇꯔ ꯀꯥꯞ ꯄꯤꯁꯤꯅꯤꯅꯦ
ꯅꯣꯏ ꯅꯣꯏꯗꯤ ꯀꯩꯅꯣ ꯀꯥꯞꯄ ꯌꯥꯏꯗ ꯔꯤꯛꯆꯥꯔꯖꯁꯨ ꯀꯩꯅꯣ ꯀꯥꯞꯄ ꯅꯠꯇꯦ
ꯑꯁ ꯑꯗꯣꯏꯖꯨ ꯌꯥꯝ ꯆꯠꯈ꯭ꯔꯦꯍꯦ ꯍꯟꯗꯛꯇꯤ ꯕꯨꯁꯇꯔ ꯀꯥꯞꯄꯗ ꯅꯨꯡꯇꯤꯒꯤ ꯇꯥꯏꯞꯇ ꯀꯥꯞꯄꯦ
ꯂꯨꯄꯥ ꯀꯨꯅꯤꯊꯣꯏ ꯀꯨꯅꯤꯊꯣꯏ ꯑꯗꯨ ꯊꯥ
ꯊꯥꯔꯇꯤ ꯊ꯭ꯔꯤꯅꯤꯅꯦ ꯑꯩꯅ ꯀꯥꯄꯤꯁꯦ ꯀꯨꯟꯅꯤꯊꯣꯏ ꯅꯠꯇꯦ ꯊꯥꯔꯇꯤ ꯊ꯭ꯔꯤꯅꯦ ꯑꯩꯅ ꯀꯥꯞꯄꯤꯁꯦ
ꯎꯝ ꯍꯣꯏ ꯑꯜꯂꯤꯃꯤꯇꯦꯠ ꯑꯗꯨꯝ ꯀꯥꯞꯄꯣ ꯀꯩꯅꯣ ꯑꯗꯨꯗꯤ ꯄꯩꯁꯥ
ꯑꯜꯂꯤꯃꯤꯇꯦ ꯑꯜꯂꯤꯃꯤꯇꯦꯠꯇꯨ ꯈꯨꯗꯛꯇ ꯑꯃꯨꯛ ꯄꯨꯊꯣꯛꯀꯗꯧꯕꯁꯨ ꯄꯩꯁꯥ ꯂꯩꯇꯕ
ꯅꯣꯏꯒꯤ ꯅꯣꯏꯒꯤꯗꯤꯁꯨ ꯑꯜꯂꯤꯃꯤꯇꯦꯠ ꯑꯣꯏꯅ ꯄꯤꯕꯤꯔꯗꯤ ꯐꯥꯒꯗꯕꯅꯤꯅꯦ
ꯍꯣꯏ ꯑꯟ ꯂꯤꯃꯤꯇꯦꯠ ꯑꯣꯏ ꯄꯤꯕꯤꯔꯛꯑꯗꯤ ꯐꯒꯗꯕ ꯃꯣꯏꯁꯤꯗꯤ ꯄꯨꯔꯥ ꯕꯦꯔꯅꯤ ꯋꯥꯟ ꯄꯣꯏꯟ ꯥꯐꯥꯏꯞ ꯈꯇꯪ ꯄꯤꯅꯦ
ꯂꯄꯨ ꯁꯤꯝ ꯍꯥꯏꯒꯗꯣꯏꯔꯥ
ꯍꯣꯏ
ꯑꯁ ꯑꯟꯂꯤꯃꯤꯇꯦꯠ ꯄꯤꯗꯔꯗꯤ ꯁꯣꯏꯗ
ꯀꯣꯜꯗꯗꯤ ꯑꯟꯂꯤꯃꯤꯇꯦꯠ ꯑꯣꯏꯔꯒ ꯗꯦꯇꯥ ꯑꯣꯡꯂꯤ ꯋꯥꯟ ꯄꯣꯏꯟ ꯐꯥꯏꯚ ꯈꯛꯇꯪ ꯄꯤꯕ ꯖꯤꯑꯣꯒꯤꯁꯨ ꯋꯥꯟ ꯄꯣꯏꯟ ꯐꯥꯏꯚ ꯑꯦꯌꯥꯔꯇꯦꯜꯒꯤꯁꯨ ꯋꯥꯟ ꯄꯣꯏꯟ ꯐꯥꯏꯚ ꯑꯦ ꯖꯤꯌꯣꯒꯤꯗꯤ ꯋꯥꯟ ꯖꯤ ꯕꯤ ꯈꯛꯇꯪ ꯃꯥꯜꯂꯦ
ꯑꯝ ꯖꯤꯌꯣꯅ ꯍꯦꯟꯅ ꯌꯥꯝ
ꯇꯨ ꯖꯤꯑꯣꯗꯤ ꯌꯥꯝ ꯊꯨ ꯊꯨꯅ ꯂꯣꯏꯅꯦ ꯀꯃꯥꯏꯅ ꯇꯧꯔꯤꯅꯣ ꯈꯪꯗꯦ
ꯖꯤꯑꯣꯅ ꯌꯥꯝꯗꯦꯕꯅꯗꯤꯀꯣ
ꯎꯝ ꯑꯁ ꯐꯥꯔꯁꯠ ꯍꯥꯞ ꯐꯥꯔꯁꯠ ꯍꯥꯞ ꯐꯥꯎꯕ ꯇꯪꯅꯦ ꯃꯥꯏꯗꯤ ꯂꯣꯏꯒꯗꯕꯗꯨ ꯐꯥꯔꯁꯠ ꯍꯥꯞ ꯌꯦꯟꯕ ꯀꯣꯟꯅꯗꯕ ꯃꯥꯟꯗꯦ ꯖꯣꯏꯗꯤ ꯄꯔ ꯂꯥꯎꯅ ꯂꯣꯏꯕꯅꯦ
ꯀꯩꯅꯣ ꯅꯦꯠꯀꯤ ꯁꯄꯤꯠꯇꯨ ꯀꯩꯅꯣ ꯇꯧꯕꯩꯔꯥ
ꯍꯣꯏ ꯅꯦꯠ ꯁꯄꯤꯠ ꯌꯥꯝ ꯊꯨꯕꯖꯥꯠꯅꯦ ꯃꯥꯒꯤꯁꯦ
ꯑꯦ ꯑꯩ ꯑꯦꯔꯇꯦꯜꯒꯤ ꯑꯩ ꯌꯦꯡꯕꯁꯦ ꯀꯩꯅꯣ ꯍꯧ ꯍꯧꯕꯗꯒꯤ ꯌꯦꯡꯉꯒꯗꯤ ꯋꯥꯟ ꯖꯤꯕꯤꯃꯨꯛ ꯆꯪꯒꯗ꯭ꯔꯥ ꯃꯦꯠꯆ ꯑꯃꯗ
ꯑꯗꯨꯃꯥꯏꯅꯗꯤ ꯆꯥꯕꯅꯦ ꯑꯦꯌꯥꯔꯇꯦꯜꯒꯤꯗꯤ ꯑꯦꯔꯇꯦꯜꯒꯤꯗꯤ ꯑꯗꯨꯝ ꯌꯥ ꯑꯗꯨꯕꯨ ꯁꯄꯤꯠꯁꯦ ꯌꯥꯗꯦꯗ ꯎꯝ ꯅꯪꯒꯤꯗꯅ ꯐꯣꯔ ꯖꯤ ꯑꯣꯏꯗꯅ ꯍꯥꯏ ꯑꯦ ꯐꯥꯏꯚ ꯖꯤ ꯂꯥꯛꯑꯀꯥꯟꯗꯗꯤ ꯃꯣꯏꯁꯦ ꯀ꯭ꯋꯥꯂꯤꯇꯤꯗꯣ
ꯍꯣꯏ
ꯑꯥꯎꯇꯣꯗ ꯊꯝꯈ꯭ꯔꯗꯤ ꯌꯥꯗꯦ ꯐꯥꯔꯁꯠ ꯍꯥꯐꯇ ꯅꯥꯏꯟꯇꯤ ꯄꯥꯔꯁꯦꯟ ꯌꯨꯁ ꯊꯥꯔꯛꯑꯦ ꯑꯩꯒꯤꯅ ꯀꯃꯥꯏꯅ ꯇꯧꯕꯔꯕꯨ ꯀꯩꯅꯣꯗ ꯑꯣꯏꯅ ꯌꯦꯕ ꯖꯤ ꯐꯥꯏꯚꯇ ꯌꯦꯡꯕ
ꯑꯣ ꯑꯩ ꯑꯩꯒꯤꯗꯤ ꯀꯩꯅꯣ ꯇꯧ ꯑꯩꯅ ꯌꯦꯡꯕꯗꯤꯀꯣ ꯑꯩꯈꯣꯏꯒꯤ ꯋꯥꯟ ꯋꯥꯟ ꯑꯦꯝ ꯕꯤ ꯄꯔ ꯁꯦꯀꯦꯟ ꯊꯥꯕꯗꯣ ꯑꯗꯨꯁꯨ ꯑꯗꯨꯝ ꯌꯦꯡꯕ ꯌꯥꯏ ꯑꯗꯨꯗꯤ ꯀꯩꯅꯣ ꯇꯧꯋꯦ ꯋꯥꯟ ꯖꯤ ꯕꯤ ꯃꯤꯌꯥꯏꯗꯤ ꯑꯗꯨꯝ ꯆꯥꯕ ꯃꯥꯜꯂꯦ
ꯑꯩ
ꯇꯥꯕ꯭ꯔꯣ
ꯑꯣ ꯇꯥꯏ ꯑꯁ ꯍꯛꯀꯥꯝ ꯐꯖꯅ ꯆꯜꯂꯦ ꯆꯥꯛ ꯆꯥꯗ꯭ꯔꯤꯉꯩꯗ ꯍꯥꯟꯅ ꯇꯨꯝꯅꯤꯡꯉꯦ
ꯆꯟꯁꯤꯜꯂꯦ ꯀꯃꯥꯏꯅ ꯇꯧꯔꯤꯅꯣ
ꯀꯃꯥꯏꯅ ꯇꯧꯔꯤꯅꯣ ꯈꯪꯗꯦ ꯃꯁꯤꯗꯤ ꯆꯥꯛ ꯆꯥꯗꯔꯗꯤ ꯑꯁ ꯑꯩꯁꯦ ꯐꯔꯛ ꯇꯥꯗꯧ ꯃꯥꯜꯂꯦ ꯁꯤꯗꯤ ꯆꯥꯛ ꯆꯥꯁꯜꯂꯒ ꯅꯨꯡꯉꯥꯏꯅ ꯇꯧꯔꯒ ꯑꯁꯦꯡꯕꯩ ꯑꯩꯁꯦ ꯌꯥꯗ꯭ꯔꯕꯅꯦ ꯍꯟꯗꯛꯁꯦ ꯆꯥꯛꯁꯦ ꯃꯇꯝ ꯅꯥꯏꯅ ꯆꯥꯗ꯭ꯔꯕꯅꯦ ꯀꯣꯁꯤꯁꯦ ꯌꯥꯔꯣꯏ ꯂꯥꯝꯕꯁꯦ ꯀꯌꯥ ꯂꯥꯝꯗꯦꯅꯦ
ꯊꯕꯛ ꯊꯕꯛ ꯌꯥꯝ ꯆꯤꯟꯅ ꯇꯧꯕ꯭ꯔꯥ ꯍꯥꯏꯔꯒꯁꯨ ꯇꯧꯕ ꯅꯠꯇꯦ ꯐ꯭ꯔꯤꯗ ꯑꯗꯨꯝ ꯍꯤꯞ ꯍꯤꯞꯄ ꯂꯩꯔꯒ ꯃꯇꯝ ꯆꯥꯅ ꯆꯥꯅ ꯕꯦꯔꯥꯅꯤ ꯅꯪꯒꯤꯁꯤꯗꯤ
ꯅꯤꯅꯦ ꯁꯤ ꯆꯠꯅꯤꯡꯕ ꯐꯥꯎꯗꯕꯒꯤꯅꯤ
ꯆꯥꯅꯤꯡꯗꯁꯨ ꯆꯥꯛ ꯆꯥ ꯆꯥꯊꯣꯛꯑꯒ ꯒ꯭ꯌꯥꯟ ꯇꯥꯅ ꯐꯃꯨꯡꯗ ꯂꯣꯡꯅ ꯁꯥꯡꯅ ꯍꯤꯞ ꯄꯒ ꯐꯣꯟ ꯃꯦꯠꯂꯒ ꯐꯣꯟ ꯑꯃꯨꯛ ꯋꯥꯔꯤ ꯁꯥꯔ ꯇꯧꯕꯗꯨꯅ ꯀꯣꯝꯗ꯭ꯔꯣ ꯑꯩꯗꯤ ꯅꯪ ꯅꯪ ꯅꯨꯡꯗꯥꯡ ꯑꯣꯏꯒꯦꯔ ꯑꯌꯨꯛꯀꯤꯗ ꯆꯥꯛ ꯆꯥꯗꯕꯁꯦ ꯊꯕꯛ ꯑꯃ ꯋꯥꯠꯄꯅꯦꯕ꯫ ꯋꯥꯠꯄꯒꯨꯝ ꯇꯧꯕꯅꯦꯕ꯫
ꯆꯥꯛ ꯍꯦꯛ ꯇꯣꯛꯈ꯭ꯔꯗꯤ ꯊꯕꯛ ꯄꯨꯔꯥ ꯂꯣꯏꯔꯦ꯫
ꯑꯗꯨꯅꯦ ꯄꯨꯔꯥ ꯂꯣꯏꯈ꯭ꯔꯝꯅꯦꯕ ꯑꯗꯨꯅ
ꯊꯕꯛ ꯑꯃ ꯍꯦꯛꯇ ꯋꯥꯠꯂꯤ ꯋꯥꯠꯂꯤ ꯋꯥꯠꯂꯤ ꯑꯗꯨꯝ ꯈꯜ ꯂꯩꯕꯅꯤ꯫ ꯉꯁꯤꯒꯤꯁꯤ ꯊꯕꯛ ꯂꯣꯏꯗ꯭ꯔꯤ ꯂꯣꯏꯗ꯭ꯔꯤ ꯑꯗꯨꯝ ꯈꯟꯕꯅꯦ꯫
ꯆꯥꯛꯇꯣ ꯆꯥꯊꯣꯛꯑꯒ ꯒ꯭ꯌꯥꯟ ꯇꯥꯅ ꯄꯣꯊꯥꯒꯦꯗ ꯍꯥꯏꯗꯦ꯫ ꯅꯊꯟꯗ ꯑꯣꯏꯔꯒ ꯀꯨꯁꯤ ꯔꯥꯁꯤ ꯍꯥꯏꯗꯣ ꯇꯥꯔꯦꯅꯦ꯫
ꯃꯤ ꯑꯅꯤ ꯁꯨꯔꯗꯤ ꯅꯨꯡꯉꯥꯏꯒꯗꯕ ꯆꯥꯕ ꯊꯛꯄꯁꯨ ꯀꯣ꯫
ꯑꯗꯨꯕꯨꯗꯤ ꯑꯗꯨꯅꯦ ꯑꯁ ꯅꯊꯟꯇ ꯑꯣꯏꯔꯁꯨ ꯑꯗꯨꯝ ꯃꯤ ꯑꯃ ꯈꯛꯇꯪ ꯑꯣꯏꯔꯁꯨꯗꯨꯝ ꯀꯣꯝꯕꯅꯤꯗ ꯀꯩꯅꯣꯍꯦ꯫
ꯍꯣꯏ ꯃꯤ ꯑꯃ ꯈꯛꯇꯪꯅꯕꯨꯗꯤ ꯍꯣꯏ ꯆꯥꯕ ꯊꯛꯄꯩꯁꯦ ꯆꯥꯅꯤꯡꯉꯀꯥꯟ ꯆꯥ ꯆꯥꯅꯤꯡꯗ꯭ꯔꯒ ꯇꯣꯛ ꯍꯣꯏ ꯑꯗꯨ ꯆꯥꯅꯤꯡꯗ꯭ꯔꯒ ꯇꯣꯛꯄ ꯑꯗꯨꯃꯥꯏꯅ ꯇꯧꯕꯗꯅꯗꯤ ꯕꯦꯁꯇꯤ ꯑꯣꯏ ꯑꯗꯨꯒ ꯆꯥꯕ ꯊꯛꯄꯗ ꯃꯤ ꯌꯥꯝꯕꯁꯤꯁꯨ ꯕꯦꯔꯥꯅꯤꯍꯦ꯫
ꯃꯤ ꯑꯅꯤ ꯃ-ꯃꯤ ꯃꯤ ꯑꯅꯤ ꯑꯣꯏ ꯆꯞ ꯆꯥꯔꯦ ꯍꯥ꯫
ꯃꯤ ꯑꯅꯤꯗꯤ ꯆꯞꯇꯤ ꯆꯥꯏ ꯍꯣꯏ꯫
ꯑꯗꯣ ꯍꯌꯦꯡ ꯑꯩ ꯑꯩꯒꯤꯁꯨ ꯆꯥꯛ ꯍꯥꯞꯄꯤꯔꯛꯑꯣ ꯑꯗꯨꯗꯤ ꯑꯩ꯫
ꯍꯥꯞꯀꯦꯅꯦ ꯏꯟꯁꯥꯡ ꯏꯟꯁꯥꯡꯗꯤ ꯀꯔꯤ ꯆꯥꯁꯤꯒꯦ꯫
ꯏꯟꯁꯥꯡꯗꯤ ꯑꯦ ꯌꯥ